ꯍꯜꯂꯣ
ꯍ‌ꯦꯜꯂꯣ
ꯇꯥꯔꯕ‌ꯣ
ꯑꯣ ꯇꯥ ꯇꯥꯔ‌ꯦ ꯇꯥꯔ‌ꯦ
ꯀꯩꯗꯧꯔꯝꯃꯤꯅ‌ꯣ
ꯑꯁ ꯍꯤꯗꯥꯛ ꯆꯥꯒꯦ ꯇꯧꯝꯕꯅꯤꯗ
ꯍꯤꯗꯥꯛ ꯆꯥꯕ ꯀꯔꯤ ꯀꯔꯤ ꯅꯥꯔꯝꯃꯣ ꯍꯧꯖꯤꯛꯄ‌ꯣ
ꯀꯔꯤꯕꯥ
ꯀꯔꯤ ꯅꯥꯔꯤꯅꯣ ꯅꯪꯁ ꯌꯥꯝ ꯅꯥꯒꯜꯂꯦ
ꯑꯩꯁꯦ ꯃꯤꯠ ꯈꯔ ꯅꯨꯡꯉꯥꯏꯇꯕ
ꯎꯝ
ꯑꯗꯨꯒꯤ ꯉꯁꯥꯏꯒꯤ ꯃꯤꯠꯀꯤ ꯍꯤꯗꯥꯛ ꯆꯥꯕ ꯑꯗꯨ ꯍꯤꯗꯥꯛ ꯑꯝꯇ ꯆꯥꯒꯦ ꯇꯧꯔꯝꯕꯅꯦ
ꯈꯪꯗꯦꯗ ꯅꯣꯏꯁꯤꯅ ꯐꯃꯨꯡꯗ ꯁꯨꯝ ꯂꯣꯡꯊꯣꯛ ꯂꯩꯔ ꯅ‌ꯣꯏꯁ ꯅꯣꯏꯁ ꯇꯜꯂꯤꯍ‌ꯦ
ꯌꯥꯗ꯭ꯔꯦꯅꯦꯍꯦ ꯄꯨꯟꯁꯤꯁꯦ ꯅꯪꯕꯨ ꯑꯩꯈꯣꯏꯒꯤ ꯒꯥꯔꯤ ꯊꯧꯕꯗ ꯒꯥꯔꯤꯗꯣ ꯀꯨꯏꯅ ꯊꯧꯖꯤꯜꯂꯛꯑꯗꯤ ꯃꯥꯒꯤ ꯄꯥꯔ꯭ꯠꯁꯤꯡꯗꯣ ꯍꯥ ꯑꯩꯈꯣꯏꯒꯤ ꯀꯩꯅꯣ ꯇꯧꯋꯤꯗꯅ
ꯎꯝ
ꯂꯥꯏꯅꯥ ꯂꯥꯏꯌꯦꯡꯕꯟ ꯇꯧꯋꯤꯗꯅ
ꯎꯝ
ꯎ ꯋꯥꯛꯁꯣꯞꯇ ꯄꯨꯔꯒ ꯇꯧꯕꯗꯣ ꯁꯥꯔꯕꯤꯁꯤꯡ ꯄꯤꯕꯗꯣ ꯑꯗꯨꯃꯥꯏꯅ ꯆꯞ ꯃꯥꯟꯅꯖꯥꯠꯅꯤꯗ ꯀꯔꯤ
ꯁꯔꯕꯤꯁꯤꯡ ꯇꯧꯊꯣꯛꯏꯅꯦꯕ ꯅꯠꯇ꯭ꯔꯥ
ꯁꯔꯕꯤꯁꯤꯡ ꯃꯆꯥ ꯄꯤꯊꯣꯛꯄꯅꯤꯗ ꯅꯠꯇ꯭ꯔꯗꯤ ꯉꯁꯥꯏꯒꯤ ꯀꯨꯏꯅ ꯁꯥꯡꯅ ꯆꯦꯟꯕ ꯌꯥꯔꯣꯏ ꯑ ꯆꯠꯄ ꯌꯥꯔꯣꯏꯅ ꯑꯃꯨꯛ ꯑꯗꯨꯅ ꯁꯥꯔꯚꯤꯁꯁꯤꯡ ꯃꯆꯥ ꯃꯆꯥ ꯄꯤꯗ ꯌꯥꯗꯦ ꯀꯔꯤ
ꯈꯔ ꯈꯔꯁꯨ ꯌꯦꯡꯖꯤꯟꯒꯗꯕꯅꯦ
ꯍꯣꯏ ꯑꯗꯨꯅꯦ ꯃꯗꯨꯅ ꯉꯁꯥꯏꯒꯤ ꯄꯩꯁꯥꯁꯨ ꯑꯃꯨꯛ ꯆꯪꯉꯤꯝꯃꯤꯅ‌ꯦ ꯁꯤꯗꯁꯨ ꯅꯪꯕꯣ
ꯆꯪꯕꯅꯤꯗ ꯃꯤꯠ ꯑꯁ ꯃꯤꯠ ꯌꯦꯡꯕꯖꯤ ꯄꯩꯁꯥ ꯃꯌꯥꯝ ꯆꯪꯉꯤꯗ
ꯎꯝ ꯑꯗꯨꯅꯦ ꯃꯤꯠꯁꯦ ꯄꯩꯁꯥ ꯌꯥꯝ ꯆꯪꯉ‌ꯦꯕ ꯃꯤꯠꯁꯦ
ꯑꯍꯥꯟꯕꯒꯤ ꯃꯣꯏꯒꯤ ꯇꯤꯀꯦꯠ ꯀꯛꯄꯒꯤ ꯄꯩꯁꯥ ꯐꯅꯌꯥꯝ ꯑꯃ ꯆꯪꯉꯅꯤ ꯑꯗꯨꯏ ꯃꯇꯨꯡ ꯕ‌ꯣ ꯃꯤꯠ ꯅꯨꯡ ꯀꯩꯀꯩꯃꯨꯛ ꯌꯦꯡꯉꯅꯤ
ꯃꯥꯅꯦ
ꯎꯟ ꯀꯩꯅꯣꯃꯨꯛ ꯁꯣꯛꯑꯝꯃꯗꯤ ꯄꯋꯔ ꯅꯨꯡꯋꯥꯔ ꯑꯃꯨꯛ ꯑꯅꯣꯛꯀꯤ ꯀꯌꯥ ꯇꯧꯔꯁꯨ ꯑꯗꯨꯒꯤꯛ ꯄꯩꯁꯥ ꯑꯃꯨꯛ ꯆꯪꯉꯅꯤ ꯍꯤꯗꯥꯛ ꯂꯥꯪꯊꯛ ꯂꯩꯕꯒꯤ ꯄꯩꯁꯥꯃꯨꯛ ꯆꯪꯉꯅꯤ
ꯎꯝ ꯍꯣꯏ ꯑꯗꯨꯅꯦ ꯇꯤꯀꯦꯠ ꯀꯛꯄꯗꯒꯤ ꯍꯧꯔꯒ
ꯎꯝ
ꯌꯦꯡꯕ ꯂꯣꯏꯔꯛꯄ ꯑꯗꯒꯤꯗꯤ ꯍꯤꯗꯥꯛ ꯂꯩꯕ ꯂꯣꯏꯕ ꯑꯗꯒꯤꯗꯤ ꯏꯁꯄꯦꯛ ꯂꯩꯔꯛꯄ
ꯎꯝ
ꯑꯗ ꯄꯩꯁꯥꯁꯦ ꯄꯨꯜꯂꯞ ꯄꯨꯟꯁꯤꯜꯂꯀꯥꯟꯗꯗꯤ ꯍꯥ ꯃꯤꯒꯤ ꯑ ꯊꯥ ꯑꯃꯒꯤ ꯇꯣꯂꯣꯞ ꯆꯪꯁꯤꯟꯈ꯭ꯔꯦꯕ
ꯆꯪꯈ꯭ꯔꯦ ꯂꯨꯄꯥ ꯂꯤꯁꯤꯡ ꯃꯉꯥ ꯇꯔꯥꯗꯤ ꯂꯣꯏ ꯌꯧꯕꯅꯤ ꯅꯨꯃꯤꯠ
ꯑꯗꯨꯅꯦ ꯌꯥꯎꯋꯦ ꯌꯥꯎꯋꯦ ꯌꯥꯎꯋꯦ ꯑꯗꯨꯅꯦ ꯑꯁ ꯃꯊꯥ ꯁꯥꯕꯗ ꯑꯗꯨ ꯍꯧꯖꯤꯛꯁꯨ ꯑꯩꯁꯨ ꯍꯤꯗꯥꯛꯁ ꯆꯥꯔꯤꯕꯥ ꯒꯨꯂꯤ ꯆꯔꯒꯥ ꯂꯩꯔꯤꯁꯦ
ꯃꯤꯠꯇꯨꯕꯨ ꯀꯌꯥꯝ ꯁꯣꯛꯆꯜꯂꯝꯃꯒꯦ
ꯌꯥꯝ ꯁꯣꯛꯄ ꯅꯠꯇꯦꯗꯥ ꯑꯩꯗꯤ ꯐꯒꯠꯅꯕ ꯆꯥꯕꯅꯤ ꯍꯥꯏꯗꯤ ꯃꯣꯏꯅꯕꯨꯗꯤ ꯗꯣꯛꯇꯔꯅꯕꯨꯗꯤ ꯍꯥꯏꯌꯦꯕꯀꯣ
ꯎꯝ
ꯀꯩꯁꯨꯄ ꯐꯍꯟꯕꯗꯤ ꯀꯩꯁꯨ ꯉꯝꯃꯣꯏꯅ ꯍꯥꯏꯗꯤ ꯃꯤꯠꯀꯤꯗꯤ ꯋꯥꯟ ꯁꯣꯛꯈꯔꯥꯗꯤ ꯐꯥꯍꯟꯕ ꯉꯝꯗꯦ ꯍꯥꯏꯌꯦꯕ ꯑꯗꯣ ꯉꯁꯥꯏꯒꯤ ꯈꯖꯤꯛ ꯈꯖꯤꯛ ꯁꯣꯛꯑꯝꯕꯗꯒꯤ ꯈꯔ ꯈꯖꯤꯛ ꯈꯖꯤꯛ ꯁꯣꯛꯄ ꯍꯧ ꯍꯧꯕꯗꯒꯤ ꯉꯁꯥꯏꯒꯤ ꯃꯥꯏ ꯀꯟꯇ꯭ꯔꯣꯜ ꯇꯧꯔꯒ ꯊꯝꯕ ꯉꯝꯕ ꯑꯗꯨꯕꯨꯗꯤ ꯑꯗꯨꯝ ꯉꯁꯥꯏ ꯀꯟꯇ꯭ꯔꯣꯜ ꯇꯧꯕꯗꯤ ꯉꯝꯕꯖꯥꯠꯅꯦꯕ ꯑꯗꯨꯒ ꯐꯍꯜꯂꯛꯄꯗꯤ ꯀꯩꯁꯨ ꯉꯝꯗꯦ ꯍꯥꯏꯌꯦꯕ ꯁꯔꯖꯔꯤ ꯅꯠꯇꯅ
ꯎꯝ ꯑꯗꯨꯕꯨꯗꯤ ꯂꯩꯕꯅꯦ ꯃꯤꯠꯁꯨ ꯑꯩꯁꯨ ꯃꯃꯥꯡ ꯌꯦꯡꯉꯦꯕ ꯑꯩ ꯀꯨꯏꯔꯦ ꯑꯩꯅ ꯑ ꯃꯤꯠ ꯁꯣꯛꯏ ꯈꯪꯕꯕꯨꯗꯤ ꯑꯩꯅ ꯀ꯭ꯂꯥꯁ ꯁꯚꯦꯟ ꯂꯥ ꯑꯩꯏꯠ ꯂꯥ ꯑꯗꯨꯃꯥꯏ ꯀꯥꯔꯀꯥꯟꯗ ꯑꯩꯁꯦ ꯃꯤꯇꯁꯦ ꯍꯦꯛꯇꯥ ꯍꯦꯛꯇ ꯎꯔꯛꯈꯤꯗꯕꯅ ꯎꯔꯛꯇꯕ ꯍꯥꯏꯗꯤ ꯎꯕꯒꯤ ꯈꯤꯇꯪ ꯕ꯭ꯂꯔ ꯆꯠꯄ ꯍꯥꯏꯇꯥꯔꯦ
ꯎꯝ ꯎꯝ
ꯀꯩꯀꯥꯥꯁ ꯈꯤꯇꯪ ꯂꯥꯞꯊꯣꯛꯈ꯭ꯔꯒꯗꯤ ꯑꯗꯨꯝ ꯕꯂꯨꯔ ꯆꯠꯂ ꯈꯣꯠꯂ ꯇꯧꯔꯛꯄ ꯑꯗ ꯎꯕꯒꯤꯗꯤ ꯑꯗꯨꯝ ꯑꯣꯏꯅꯥꯁꯤꯡꯅ ꯎꯕꯅꯤꯅ ꯎꯕ ꯃꯥꯟꯕ ꯍꯥꯏꯇꯥꯔꯦ
ꯎꯝ
ꯑ ꯅꯣꯡꯃ ꯑꯩꯅ ꯐꯖꯅ ꯃꯤꯠꯁꯤ ꯈꯨꯝꯁꯤꯗ ꯌꯦꯡꯕ ꯃꯇꯝꯗ ꯂꯣꯏꯅ ꯕ꯭ꯂꯔ
ꯀꯔꯝ ꯅꯥꯀꯥꯟ ꯁꯣꯛꯏꯅꯣ
ꯌꯦꯠ ꯁꯤꯅꯦ ꯁꯣꯛꯏꯁꯦ
ꯑꯣ
ꯌꯥ ꯂꯣꯏꯅ ꯀꯩꯝꯇꯥ ꯎꯈꯤꯗ꯭ꯔꯃꯦ ꯌꯦꯠ ꯁꯦ ꯑꯗꯨꯗꯩꯗꯤ ꯑꯩꯁꯦ ꯃꯊꯥ ꯁꯥꯔꯦꯅꯦ ꯑꯥ ꯑꯗꯨꯗꯩꯗꯤ ꯀꯩꯅꯣꯗ ꯑꯥꯏ ꯍꯣꯁꯄꯤꯇꯥꯜ ꯑꯝꯗ ꯆꯠꯂꯦ ꯆꯠꯂꯀꯟꯁꯤꯗ ꯇꯧꯕ ꯀꯥꯟꯁꯤꯗꯥ ꯍꯥꯏꯔꯛꯑꯦ ꯑꯦ ꯃꯥꯒꯤꯁꯤ ꯀꯩꯝ ꯅꯠꯇꯦ ꯃꯥꯒꯤ ꯁꯨꯡꯂꯤ ꯅꯥꯎꯔꯤ ꯈꯤꯇꯪ ꯁꯣꯜꯂꯤ ꯑꯗꯨꯒ ꯃꯃꯤꯠꯁꯤꯗꯤ ꯀꯩꯅꯣ ꯇꯧꯔꯦ ꯑ ꯁꯣꯛꯑꯦ
ꯎꯝ
ꯋꯥꯟ ꯄꯣꯏꯟ ꯁꯚꯦꯟ ꯐꯥꯏꯚ ꯂꯩꯔꯝꯃꯦꯕ ꯃꯥꯏꯅꯁꯇ ꯑꯗꯨ ꯂꯩꯔꯝꯕꯗꯒꯤ ꯅꯪ ꯑꯗꯨꯞꯇꯨ ꯑꯗꯨꯝ ꯎꯞꯄꯣ ꯑꯥꯁꯣꯏꯕꯂꯛꯀ ꯅꯤ ꯃꯤꯠꯄꯧ ꯇꯥꯡꯕ ꯌꯥꯏꯅ ꯍꯥꯏ ꯑꯩꯁꯦ ꯄꯨꯔꯥ ꯄꯥꯈꯠꯈ꯭ꯔꯦꯕ
ꯎꯝ
ꯑꯗꯒꯤꯗꯤ ꯑꯅꯣꯛꯁꯤ ꯑꯃꯨꯛ ꯎꯞꯄꯁꯤꯗ ꯌꯥꯝ ꯏꯀꯥꯏꯕ ꯍꯥꯏꯇꯥꯔꯦ ꯃꯇꯝꯗꯨꯗ ꯍꯥꯏꯗꯤ ꯃꯤꯅꯒ ꯃꯃꯤ ꯊꯥꯡ ꯃꯥꯡꯈꯤꯗ ꯍꯥꯏꯗꯤ ꯂꯩꯗꯅ
ꯎꯝ ꯃꯥꯅꯦ ꯑꯩꯈꯣꯏꯒꯤ ꯅꯍꯥ ꯑꯣꯏꯔꯤꯉꯩꯒꯤ ꯑꯩꯈꯣꯏ ꯑꯉꯥꯡ ꯑꯣꯏꯔꯤꯉꯩꯒꯤ ꯑꯩꯈꯣꯏ ꯂꯩ ꯑꯩꯈꯣꯏꯒꯤ ꯌꯥꯝꯅ ꯑꯩꯈꯣꯏꯒꯤ ꯁꯤꯗꯅꯕꯤꯗꯣ
ꯃꯥꯅꯦ ꯑꯗꯨꯏ ꯃꯇꯝꯅꯤꯅꯦꯕ ꯑꯗꯨꯅ ꯎꯞꯄꯁꯤꯁꯨ ꯑꯃꯨꯛ ꯏꯀꯥꯏꯕ ꯍꯥꯏꯇꯥꯔꯦ ꯑꯗꯩ ꯎꯞꯇ꯭ꯔꯦ ꯀꯗꯥꯏ ꯎꯞꯇꯦ ꯀꯗꯥꯏ ꯍꯥꯏꯗꯣ ꯂꯩꯕ ꯑꯗꯣ ꯌꯨꯝꯗ ꯀꯟꯅꯕꯨꯗꯤ ꯍꯥꯏꯐꯦꯠ ꯍꯥꯏꯐꯦꯠ ꯎꯞꯄꯁꯨ ꯌꯥꯎꯋꯏꯀꯣ
ꯎꯝ
ꯅꯠꯇꯅ ꯄꯥꯛꯅ ꯎꯄꯛꯇꯦ ꯑꯗꯒꯤ ꯑꯗꯨꯒꯤ ꯇꯨꯡ ꯇꯥꯔꯛꯄꯗ ꯑꯩꯅ ꯃꯤꯠꯁ ꯌꯦꯡꯉꯦ ꯑꯗꯨꯁꯨ ꯄꯩꯁꯥ ꯃꯌꯥꯝ ꯆꯪꯉꯦ ꯍꯣꯁꯄꯤꯇꯥꯜꯗ ꯌꯦꯡꯕꯅꯤꯅ
ꯎꯝ
ꯆꯪꯉꯦ ꯅꯪꯒꯤ ꯆꯪꯉꯤꯗꯨꯁꯨ ꯑꯗꯨꯃꯥꯏꯅ ꯆꯞ ꯃꯥꯟꯅ ꯆꯪꯉꯝꯒꯅꯤ ꯑꯗꯒꯤ ꯑꯥ ꯌꯨꯝꯗ ꯑꯃꯨꯛ ꯂꯥꯛꯑꯦ ꯑꯩꯅ ꯍꯥꯟꯅ ꯇꯧꯔꯤꯗꯨꯗꯤ ꯍꯣꯁꯇꯦꯜꯗ ꯂꯩꯔꯤꯉꯩꯗꯅꯦꯕ
ꯎꯝ
ꯌꯨꯝꯗ ꯑꯃꯨꯛ ꯌꯦꯡꯉꯦ ꯌꯨꯝꯗ ꯌꯦꯡꯕ ꯃꯇꯝꯗꯁꯨ ꯑꯥ ꯄꯋꯥꯔꯁꯤ ꯆꯞ ꯃꯥꯟꯅꯅ ꯑꯗꯨꯝ ꯁꯣꯛꯑꯥꯂꯦꯃꯦꯕꯀꯣ ꯍꯟꯊꯕ ꯀꯩꯗꯧꯕ ꯂꯩꯇꯦ ꯀꯩꯝ ꯂꯩꯇꯦꯕ ꯃꯥꯒꯤꯗꯤ ꯃꯤꯠ ꯁꯣꯛꯈꯤꯕꯁꯤꯗ ꯋꯥꯅ ꯁꯣꯛꯈ꯭ꯔꯗꯤ ꯑꯗꯨꯝ ꯍꯦꯟꯒꯠꯄ ꯈꯛꯇꯅꯦꯕ
ꯃꯥꯅꯦ ꯃꯥꯅꯦ ꯃꯥ ꯑꯗꯨꯅꯤ ꯀꯟꯇ꯭ꯔꯣꯜ ꯇꯧꯔ ꯊꯝꯕꯗꯤ ꯌꯥꯏ
ꯎꯝ ꯀꯟꯇ꯭ꯔꯣꯜ ꯇꯧꯔꯒꯗꯤ ꯊꯝꯕ ꯌꯥꯏ ꯑꯗꯨꯝ ꯑꯩꯒꯤ ꯄꯋꯥꯔꯁꯦ ꯁꯨꯡꯍꯦꯟꯗꯤ ꯍꯦꯟꯒꯠꯇꯦꯕ ꯍꯧꯖꯤꯛꯐꯥꯎꯒꯤ ꯑꯣꯏꯅ ꯑꯩꯅ ꯀ꯭ꯂꯥꯁ ꯁꯚꯦꯟ ꯑꯩꯠꯇ ꯇꯩꯈꯤꯕ ꯄꯥꯎꯗ ꯆꯞ ꯆꯥꯅ ꯂꯩꯕ ꯑꯣꯏꯁꯨ ꯑꯗꯣ ꯀꯩꯅꯣ ꯇꯧꯋꯦ ꯍꯥꯏꯇꯥꯔꯦ ꯌꯦꯡꯕ ꯃꯇꯝꯗꯗꯤ ꯄꯩꯁꯥ ꯅꯨꯡꯁꯥꯁꯨ ꯆꯪꯉꯦ ꯑꯗꯒꯤ ꯑꯩꯈꯣꯏ ꯖꯨꯇꯣꯟ ꯃꯤꯠꯁꯤ ꯖꯨꯇꯣꯟꯁꯤ ꯌꯥꯝ ꯆꯪꯉꯦꯕ
ꯆꯥꯏ ꯆꯍꯤ
ꯍꯥꯏꯗꯤ ꯃꯤꯠꯁꯦ ꯑꯩꯈꯣꯏ ꯌꯥꯝ ꯀꯪꯒꯜꯂꯦꯕ ꯑꯩꯈꯣꯏ ꯗ꯭ꯔꯥꯏ ꯌꯥꯝ ꯑꯣꯏꯌꯦꯕ ꯑꯩ ꯃꯤꯠꯁꯦ
ꯑꯣꯏꯕ꯭ꯔ ꯅꯪꯖꯣ
ꯑꯥ
ꯑꯩꯁꯨ ꯑꯗꯨꯅꯦ ꯑꯗꯨꯒꯤ ꯍꯤꯗꯥꯛ ꯂꯩꯩꯅ ꯆꯥꯏꯔꯤꯁꯦ ꯑꯗꯨꯒꯤ ꯒꯨ ꯑꯗꯨꯒꯤ ꯒꯨꯂꯤꯒ ꯑꯥꯏꯗꯣꯔꯣꯛꯄꯅꯦ ꯑꯩ ꯇꯧ ꯇꯧꯔꯤꯁꯦ
ꯑꯥꯏꯗ꯭ꯔꯣꯞꯁꯨ ꯍꯥꯞꯄ ꯂꯦꯞꯄ ꯌꯥꯖ ꯅꯠꯇꯦ
ꯌꯥꯗꯦ ꯌꯥꯗꯦ ꯅꯣꯡꯃꯗ ꯑꯅꯤꯔꯛ ꯍꯥꯞꯄꯨꯑꯣꯅꯦ ꯃꯣꯏ ꯍꯥꯏꯕ ꯑꯏꯗ꯭ꯔꯣꯕ ꯑꯅꯤꯕꯣ
ꯑꯩ ꯑꯍꯨꯝꯂꯛꯄꯨ ꯍꯥꯞꯄꯤꯗ ꯑꯩ ꯃꯄꯥꯟ ꯍꯦꯛ ꯊꯣꯛꯎꯔꯕ
ꯎꯝ
ꯑꯗꯨꯝ ꯍꯥꯞꯄꯦ
ꯑꯣ
ꯃꯄꯥꯟꯁꯤ ꯎꯐꯨꯜ ꯌꯥꯝ ꯆꯥꯕꯅꯤꯅꯅꯦ ꯆꯠꯀꯥꯟꯗ ꯎꯐꯨꯜ ꯆꯥꯕꯅꯤꯅ
ꯎꯝ
ꯑꯥꯏ ꯗꯔꯣꯞ ꯍꯥꯞꯍꯧꯗ꯭ꯔꯒꯗꯤ ꯃꯤꯁꯦ ꯀꯔꯛ ꯀꯔꯛ ꯀꯛ ꯂꯥꯎꯔ ꯂꯩꯗꯣꯏꯅꯦꯕ
ꯎꯝ
ꯑꯗꯨꯅ ꯃꯤꯠꯇꯁꯨ ꯌꯥꯝ ꯕꯦꯔ ꯀꯥꯁꯤ ꯑꯗꯨ ꯁꯠ ꯂꯥꯎꯅ ꯍꯥꯞꯄ ꯃꯇꯨꯡꯗꯗꯤ ꯃꯤꯠꯁꯦ ꯌꯥꯝ ꯏꯗꯅ ꯀꯩ ꯍꯥꯏꯅꯤ ꯎꯐꯨꯜ ꯀꯩꯀꯥꯁꯨ ꯂꯣꯏ ꯊꯣꯛꯂꯛꯑꯅꯤ ꯑꯗꯨꯝ ꯅꯨꯡꯉꯥꯏꯅ ꯂꯩꯌꯦ
ꯎꯝ
ꯑꯗꯨꯗꯤ ꯃꯤꯠꯆꯤ ꯑꯥ ꯅꯍꯥꯟꯃꯨꯛ ꯍꯣꯁꯄꯤꯇꯥꯜ ꯑꯃꯨꯛꯗ ꯑꯃꯗ ꯑꯃꯨꯛ ꯀꯣꯟꯅ ꯊꯪꯅ ꯑꯃꯨꯛ ꯌꯦꯡꯉꯦ
ꯎꯝ
ꯌꯦꯡ ꯃꯇꯝꯁꯤꯗ ꯁꯨꯃꯥꯏꯅ ꯍꯥꯏ ꯅꯪ ꯃꯥ ꯆꯞ ꯃꯥꯟꯅ ꯎꯝ ꯍꯥꯏ ꯅꯪꯒꯤꯁꯤꯅ ꯃꯤꯠ ꯁꯤ ꯀꯩꯁꯨꯝ ꯇꯧꯗꯦ ꯑꯥ ꯑꯩꯅꯁꯨ ꯍꯥꯏꯔꯦꯀꯣ ꯍꯥꯟꯅ ꯋꯥꯟ ꯄꯣꯏꯟ ꯁꯕꯦꯟ ꯐꯥꯏꯕ ꯂꯩꯕꯅꯤ ꯈꯣ ꯑꯗ ꯍꯥꯏ ꯃꯇꯝꯗ ꯃꯣꯏꯅꯁꯨ ꯍꯥꯏꯔꯦ
ꯑꯣ ꯀꯩꯁꯨ ꯇꯧꯗꯦꯕ ꯁꯤꯗꯤꯑꯅ
ꯑꯥ ꯀꯩꯅꯣ ꯁꯤꯡꯂꯤ ꯅꯥꯎꯔꯤ ꯈꯔ ꯁꯣꯟꯕꯒꯤꯅꯤ ꯈꯣꯠꯄꯅꯤ ꯍꯤꯗꯥꯛ ꯁꯤꯁꯦ ꯑꯥ ꯃꯣꯏ ꯃꯜꯇꯤꯚꯤꯇꯥꯃꯤꯟ ꯀꯩꯩ ꯈꯔ ꯄꯤꯌꯦꯕꯀꯣ
ꯑꯥ
ꯑꯗꯨꯒ ꯑꯥꯏꯗꯣꯞꯁꯦ ꯁꯨꯃꯥꯏꯅ ꯍꯥꯞꯄꯣ ꯁꯨꯃꯥꯏꯅ ꯇꯧ ꯁꯨꯃꯥꯏꯅ ꯇꯧꯅ ꯍꯥꯏꯔꯛꯑꯦ ꯑꯗꯩ ꯑꯅꯣꯛꯁꯨ ꯑꯅꯣꯛꯄꯖꯗꯤ ꯁꯨꯝ ꯐ꯭ꯔꯦꯝꯖꯨ ꯀꯨꯏꯅ ꯑꯗꯨꯝ ꯎꯞꯁꯤꯜꯂꯛꯄ ꯇꯜꯂꯤꯗꯅ
ꯑꯁ ꯋꯥꯕꯅꯤꯅꯦꯍꯦ ꯑꯅꯣꯛ ꯎꯞꯄꯖꯤ ꯅꯨꯡꯉꯥꯏꯕ ꯊꯕꯛ ꯅꯇꯦꯅꯦ
ꯍꯣꯏ
ꯉꯍꯋꯥꯏ ꯁ꯭ꯀꯨꯜ ꯀꯥꯔꯤ ꯃꯇꯝꯗꯕꯨꯗꯤ ꯗꯣꯛꯇꯔ ꯃꯥꯜꯂꯦ ꯈꯔ ꯍꯥꯏ ꯏꯟꯖꯤꯅꯤꯌꯥꯔ ꯃꯥꯜꯂꯦ ꯈꯔ ꯍꯥꯏ ꯍꯣꯏ ꯑꯈꯣꯏ ꯑꯣꯖꯥ ꯃꯥꯜꯂꯦ ꯈꯔ ꯍꯥꯏ ꯈꯔ ꯄꯣꯁ ꯇꯕꯣꯏ ꯈꯟꯕꯀꯣ
ꯎꯝ
ꯍꯥꯏꯕꯗꯤ ꯀ꯭ꯂꯥꯁꯇ ꯌꯥꯎꯔꯤꯕ ꯅꯨꯄꯤ ꯏꯃꯥꯟꯅꯕꯤꯁꯤꯡ ꯃꯁꯛ ꯐꯖꯕ ꯐꯖꯕ ꯁꯤꯡꯗꯨ ꯏꯝꯄ꯭ꯔꯦꯖ ꯇꯧꯅ ꯍꯣꯠꯅꯕꯗ ꯅꯠꯇ꯭ꯔꯣ
ꯎꯝ
ꯑꯥ ꯍꯧꯖꯤꯛꯇꯤ ꯅꯠꯇ꯭ꯔꯅꯤꯅ ꯋꯥꯏꯌꯦꯕ ꯏꯁꯄꯦꯛ ꯎꯞꯄꯖꯤꯖꯨ
ꯀꯨꯏꯅ ꯎꯞꯆꯤꯜꯂꯀꯥꯟꯗ ꯌꯥꯝ ꯋꯥꯏ ꯑꯗꯣ ꯑꯩꯈꯣꯏꯅ ꯐꯣꯟ ꯃꯤꯁ ꯀꯤꯟꯒꯨꯝꯕ ꯀꯩꯒꯨꯝꯕ ꯃꯌꯥꯝ ꯌꯦꯡꯕꯖꯦ ꯑꯅꯣꯞ ꯌꯥꯎꯔꯒ ꯌꯦꯡꯕꯅ ꯌꯥꯝ ꯊꯤꯅ ꯅꯨꯡꯉꯥꯏꯍꯜꯂꯦꯕ
ꯑꯦ ꯃꯗꯨꯗꯤ ꯅꯨꯡꯉꯥꯏꯇꯥꯃꯤꯅꯦ
ꯑꯅꯣꯞ ꯌꯥꯎꯔꯕꯅꯤꯅ ꯌꯦꯡꯕ ꯃꯇꯝꯗꯁꯨ ꯍꯥꯏꯗꯤꯀꯣ ꯃꯤꯠꯁꯤꯠ ꯍꯥꯟꯅꯗꯤ ꯑꯅꯣꯞ ꯌꯥꯎꯗꯕꯤꯁꯨ ꯁꯨꯝ ꯌꯦꯡꯕꯖꯤ ꯃꯤꯠꯁꯦ ꯁꯥꯒꯠꯂꯒ ꯄꯥꯡꯕ ꯉꯝꯗ ꯃꯋꯣꯡꯗ ꯑꯗꯨꯝ ꯀꯣꯛꯁꯤ ꯆꯤꯈꯠꯂꯒ ꯀꯩꯗꯧ ꯇꯧꯋꯦꯕ
ꯎꯝ
ꯀꯩꯅꯣꯇꯨ ꯐꯖꯅ ꯍꯥꯏꯗꯤ ꯃꯥꯒꯤ ꯑꯥꯏ ꯁꯥꯏꯠ ꯀꯔꯦꯛꯁꯟꯗꯨ ꯐꯖꯅ ꯂꯩꯔꯕꯅꯤꯅꯀꯣ
ꯎꯝ
ꯑꯗꯨꯅ ꯌꯦꯡꯉꯛꯄ ꯃꯇꯝꯗꯗꯤ ꯐꯖꯅ ꯅꯨꯡꯉꯥꯏꯌꯦꯕ ꯑꯩꯈꯣꯏꯗ
ꯃꯥꯅꯦ ꯑꯅꯣꯞ ꯎꯞꯄꯒ ꯍꯥꯞ ꯑꯅꯣꯞ ꯎꯞꯄꯒ ꯌꯦꯡꯉꯒꯗꯤ ꯈꯤꯁꯇꯪ ꯅꯨꯡꯉꯥꯏꯕꯅꯦ ꯄꯣꯠ ꯁꯤ ꯃꯤꯠꯁꯦ ꯑꯗꯒꯤꯗꯤ ꯍꯧꯖꯤꯛꯀꯥꯟ ꯃꯇꯝꯗ ꯆꯥꯎꯈꯠꯂꯃꯤꯅ ꯑꯃꯨꯛ ꯃꯣꯏꯒꯤ ꯕ꯭ꯂꯨꯨ ꯔꯦ ꯍꯥꯏꯕ꯭ꯔꯥ ꯀꯩꯅꯣ
ꯑꯥ
ꯑꯗꯨꯖꯨꯃꯨꯛ ꯌꯥꯎꯁꯜꯂꯕꯅꯤꯅ ꯉꯁꯥꯏꯒꯤ ꯃꯣꯏꯅꯕꯨꯗꯤ ꯍꯥꯏꯕꯗꯕꯨꯗꯤ ꯑꯗꯨꯅ ꯀꯩꯁꯨ ꯌꯥꯝꯅ ꯄ꯭ꯔꯣꯇꯦꯛ ꯇꯧꯕ ꯅꯠꯇꯦꯕꯨꯗꯤ ꯍꯥꯏ ꯑꯗꯨꯑꯣꯏꯖꯨ ꯑꯗꯨꯝ ꯑꯗꯨꯅ ꯈꯤꯇꯪꯗꯤ ꯀꯜꯂꯦ ꯍꯥꯏꯇꯥꯔꯦ
ꯎꯝ ꯃꯥꯅꯦ ꯑꯗꯨ ꯌꯥꯎꯕꯒꯤꯅꯤ ꯎꯞꯅꯔꯤꯁꯦ ꯑꯗꯨ ꯌꯥꯎꯗ꯭ꯔꯒꯗꯤ ꯎꯞꯄ ꯍꯥꯏꯁꯦ ꯑꯩꯈꯣꯏ ꯐꯌꯦꯡ ꯑꯗꯨꯝ ꯁꯣꯛꯀꯗꯕꯅꯦꯅ ꯑꯃꯨꯛ
ꯅꯠꯇꯦꯗ ꯑꯗꯨ ꯕ꯭ꯂꯨ ꯀꯠꯇꯨ ꯌꯥꯎꯗ꯭ꯔ ꯇꯥꯔꯒꯗꯤꯅꯦ
ꯎꯝ
ꯍꯥꯏꯗꯤ ꯑꯩꯈꯣꯏꯅ ꯌꯦꯡꯉꯤꯕ ꯐꯣꯟ ꯈꯨꯌꯦꯡꯁꯤꯗ ꯍꯦ ꯑꯃꯨꯛ ꯁꯣꯛꯀꯅꯦ ꯍꯥꯏꯕ
ꯃꯥꯅꯦ ꯑꯩꯈꯣꯏꯒꯤ ꯑꯩꯈꯣꯏꯗꯤ ꯏꯁꯀ꯭ꯔꯤꯟ ꯇꯥꯏꯝꯁꯦ ꯌꯥꯝ ꯋꯥꯡꯕ ꯀꯥꯡꯕꯨꯨꯅꯤꯅꯀꯣ
ꯎꯝ
ꯑꯩꯈꯣꯏ ꯑꯩꯈꯣꯏ ꯐꯣꯟ ꯌꯦꯡꯕ ꯃꯇꯝꯁꯦ ꯌꯥꯝ ꯋꯥꯡꯃꯕ ꯀꯥꯡꯕꯨꯅꯤꯕ ꯌꯥꯗꯦꯕ
ꯎꯝ
ꯍꯦꯛꯇ ꯁꯣꯛꯄ ꯍꯦꯟꯖꯟꯈꯤꯗꯨꯅꯦꯕꯣꯁꯦ
ꯑ
ꯎꯝ ꯃꯥꯥꯏ ꯃꯁꯥꯁꯦ ꯑꯇ ꯁꯣꯛꯄ ꯍꯦꯟꯖꯤꯟꯗꯣꯏꯅꯦ ꯑꯗꯨꯅ ꯑꯩꯈꯣꯏꯗꯤ ꯁꯤꯒꯤ ꯉꯁꯥꯏꯒꯤ ꯁꯨꯝꯕ ꯑꯃ ꯊꯣꯛꯂꯛꯏꯁꯦ ꯁꯤ ꯌꯥꯝ ꯐꯩ ꯍꯥꯏꯇꯥꯔꯦ
ꯐꯩ ꯐꯩ ꯑꯗꯣ ꯑꯩꯅ ꯑꯁ ꯑꯅꯣꯛꯀ ꯂꯩꯔꯨꯔꯅꯦ ꯑꯅꯣꯛꯀꯁꯤ ꯁꯦꯝꯕ ꯈꯣꯠꯄ ꯇꯧꯔꯒ ꯌꯨꯝꯗꯩ ꯄꯩꯁꯥ ꯀꯩꯀꯩ ꯈꯔ ꯂꯧꯔ ꯈꯣꯠꯂ ꯇꯧꯔꯒ ꯁꯦꯝꯃꯅꯤ ꯑꯗꯨꯒ ꯑꯩ ꯑꯅꯨꯁꯤ ꯏꯀꯥꯏꯕꯒꯤ ꯁꯨꯡ ꯎꯛꯇꯕ ꯌꯨꯝꯗ ꯂꯩꯀꯥꯟꯗ ꯈꯛꯇ ꯎꯞꯄ ꯍꯥꯏꯇꯥꯔꯦ ꯃꯄꯥꯟ ꯊꯣꯛꯄ ꯃꯇꯝꯁꯤꯅ ꯏꯀꯥꯏꯕꯅꯤꯅ ꯀꯨꯝꯗꯒꯤ ꯑ ꯑꯅꯣꯞꯇꯨꯅ ꯄꯩꯁꯥꯗꯨ ꯆꯥꯎꯅ ꯁꯥꯔꯒ ꯈꯣꯠꯂꯒ ꯇꯧꯔꯒ ꯑꯗꯨꯒ ꯑꯂꯁꯨꯝꯇ ꯎꯞꯇꯦ
ꯎꯛꯇꯦ ꯈꯣꯠꯇꯦ ꯑꯗꯨꯝ ꯍꯥꯏꯕꯤꯗꯣꯏꯅꯦꯕ
ꯎꯄꯤ ꯌꯨꯝꯗ ꯂꯩꯕꯕ ꯃꯇꯝꯗ ꯎꯞꯄꯤ ꯈꯣꯠꯂꯤ
ꯎꯝ ꯎꯝ
ꯎ ꯁꯁꯦꯡꯕꯒꯤꯗꯤ ꯑꯩꯈꯣꯏ ꯎꯞꯄ ꯀꯥꯡꯕꯨꯁꯤꯗꯤ ꯁꯨꯡꯇꯥ ꯊꯥꯔꯅꯨ ꯍꯥꯏꯕ ꯂꯩ ꯃꯤ ꯑꯩꯈꯣꯏꯅ ꯇꯨꯝꯕ ꯃꯇꯝꯗꯕꯨꯗꯤ ꯐꯖꯅ ꯂꯧꯊꯣꯛꯀꯅꯤ ꯑꯗꯨ ꯃꯤꯠꯁꯦ ꯍꯦꯛ ꯄꯥꯡꯊꯣꯛꯄꯗꯒꯤ ꯍꯧꯔꯒ ꯑꯗꯨꯝ ꯍꯥꯥ ꯄꯗꯒ
ꯑꯗꯨꯝ ꯍꯥꯞꯄꯗꯕꯅꯦ ꯎꯝ ꯑꯗꯣ ꯑꯩꯈꯣꯏꯅ ꯑꯃꯨꯛ ꯎꯞꯄ ꯑꯩꯈꯣꯏꯅꯗꯤ ꯅꯨꯡꯉꯥꯏꯇꯕꯅꯤꯗꯣ
ꯎꯝ ꯑꯁ ꯋꯥꯏꯍꯦ ꯑꯗꯣ ꯃꯣꯏ ꯂꯦꯟꯁ ꯀꯩꯀꯥ ꯍꯥꯞꯄꯗꯨꯅꯅꯦ ꯅꯨꯡꯉꯥꯏꯔꯝꯗꯧ ꯃꯥꯜꯂꯦ
ꯗꯦꯟꯁ ꯍꯥꯞꯄꯅ ꯅꯨꯡꯉꯥꯏꯔꯝꯗꯧ ꯃꯥꯜꯂꯦꯕ
ꯎꯝ
ꯂꯦꯟꯁ ꯍꯥꯞꯄꯅ ꯅꯨꯡꯉꯥꯏꯝꯗ ꯃꯥꯜꯂꯦꯗꯤ
ꯃꯣꯏ ꯂꯦꯟꯁ ꯑꯃ ꯄꯋꯥꯔ ꯌꯥꯎꯕ ꯑꯃ ꯂꯩꯇ꯭ꯔꯣ ꯂꯦꯟꯁ ꯍꯥꯏꯗꯤ ꯃꯤꯠꯇ ꯀꯟꯇꯦꯛ ꯂꯦꯟꯁꯇꯣ
ꯑꯣ ꯈꯣꯟꯇꯤ ꯂꯩꯁꯣ ꯑ
ꯑꯗꯨꯅꯗꯤ ꯅꯣꯡꯉꯥꯟꯕꯕꯗꯤ ꯃꯥꯜꯂꯦ
ꯍꯣꯏꯅꯦ ꯑꯗꯨꯕꯨ ꯉꯁꯥꯏꯒꯤ ꯍꯛꯆꯥꯡꯗ ꯍꯣꯏ ꯃꯤꯠꯇ ꯀꯩꯅꯣꯝ ꯍꯥꯞꯆꯤꯟꯕꯗꯨ ꯅꯨꯡꯉꯥꯏ ꯅꯨꯡꯉꯥꯏꯔꯝꯒꯗ꯭ꯔꯣ ꯑꯗꯨꯕꯨꯣ
ꯈꯪꯗꯦ ꯇꯥ ꯑꯃꯔꯣꯝꯗꯗꯤ ꯏꯁꯥꯗ ꯑꯨꯝꯕ ꯄꯣꯠꯂꯨ ꯑꯃ ꯄꯨꯗꯕꯒꯤ ꯃꯑꯣꯡ ꯇꯧꯔꯅꯤꯗꯅ
ꯑꯥ
ꯃꯤꯠꯇꯨꯗ ꯍꯣꯏ ꯉꯥꯏꯍꯥꯛ ꯨꯎꯗꯤꯌꯦ ꯅꯨꯡ ꯍꯥꯏꯗꯤ ꯑꯍꯥꯟꯕ ꯍꯥꯞꯄꯩ ꯃꯇꯝꯗꯕꯨꯗꯤ ꯈꯤꯇꯪ ꯅꯨꯡꯉꯥꯏꯔꯝꯃꯣꯏꯀꯣ
ꯑꯥ
ꯑꯗꯨ ꯁꯨꯝ ꯇꯣꯏꯅ ꯍꯥꯞꯆꯤꯜꯂꯀꯥꯟꯗꯗꯤ ꯑꯗꯨꯅ ꯍꯦꯟꯅ ꯌꯥꯝ ꯊꯤꯅ ꯅꯨꯡꯉꯥꯏꯔꯝꯃꯣꯏ ꯍꯥꯏꯗꯤ ꯃꯈꯣꯏꯗ ꯀꯩꯅꯣ ꯇꯧꯕ ꯑꯃ ꯌꯥꯎꯔꯝꯃꯔꯣꯏ ꯑꯔꯨꯝꯕꯩ ꯁꯔꯨꯛ ꯃꯛꯄꯨ ꯍꯣꯏ ꯑꯩ ꯑꯩ ꯉꯥꯏꯈꯣꯀꯣ ꯑꯩ ꯍꯣꯔꯦꯟ ꯉꯥꯛꯇꯪ ꯂꯩꯔ ꯇꯧꯔꯛꯀꯦ
ꯑꯥ ꯍꯣ ꯍꯣ ꯍꯣ ꯍꯣ